ꯄꯥꯕ꯭ꯔꯥ ꯑꯁ ꯑꯩ ꯅꯪꯕꯣ ꯎꯝ
ꯀꯩꯅꯣ ꯀꯠꯇꯤ ꯀꯠꯇꯧꯕ ꯑꯗꯨ ꯃꯥꯡ ꯁꯨꯝ ꯃꯥꯡꯕ ꯑꯗꯨꯒ ꯑꯃꯨꯛꯀ ꯑꯩꯅ ꯀꯣꯜ ꯇꯧꯔꯛꯄ ꯑꯗꯨ ꯃꯐꯝꯗ
ꯑꯥ ꯑꯠꯆꯥ ꯑꯠꯆꯥ ꯑꯗꯨꯗꯤ ꯃꯪꯗꯦꯀꯣ
ꯈꯪꯗꯦ ꯃꯪꯗ ꯃꯥꯡꯗꯧ ꯃꯥꯟꯗꯦ ꯃꯣꯏꯅ ꯀꯩꯅꯣ ꯍꯥꯄ ꯃꯐꯝꯗꯣ ꯁꯦꯝꯂꯒ
ꯎꯝ
ꯇ꯭ꯔꯥꯏ ꯇꯧꯕꯗꯨ
ꯑꯣ ꯑꯣ
ꯆꯂꯦ
ꯑ ꯑꯁ ꯑꯝꯐꯥꯏ ꯅꯪ ꯇꯧꯔꯛꯄꯁꯦ ꯑꯩ ꯉꯔꯥꯡꯗꯣ ꯅꯪꯕꯨ ꯌꯥꯝ ꯃꯤꯁ ꯇꯧꯈ꯭ꯔꯕꯅꯤꯅꯦ
ꯑꯣꯐ ꯑꯩꯈꯣꯏ ꯉꯔꯥꯡ ꯕꯤꯖꯤ ꯇꯧꯕ ꯍꯥꯏꯗꯤ ꯎꯝ ꯑꯉꯥꯡꯒꯤ ꯕꯤꯚꯦꯁꯒꯤ ꯔꯤꯇ꯭ꯔꯔꯤ ꯂꯩꯕꯀꯣ
ꯑꯣ
ꯑꯗꯨꯗ ꯆꯠꯂꯒ ꯑꯃꯨꯛꯀ ꯍꯜꯂꯛꯄ ꯍꯜꯂꯛꯑꯒ ꯑꯩꯒꯤ ꯕ꯭ꯔꯗꯔꯅ ꯑꯩꯈꯣꯏ ꯌꯨꯝꯅ ꯑ ꯍꯥꯏꯕꯀꯣ ꯑꯗꯨꯒ ꯑꯃꯨꯛꯀ ꯆꯜꯂꯦ ꯑꯗꯨꯗ ꯂꯩꯔꯒ ꯃꯣꯏ ꯁꯦ ꯑꯗꯨꯝ ꯁꯥꯟꯅꯕ ꯌꯥꯝ ꯅꯨꯡꯉꯥꯏꯕ ꯃꯥꯁꯦ ꯂꯩꯕꯗꯣ ꯑꯗꯨꯝ ꯁꯅꯥ ꯁꯅꯥꯒ ꯀ ꯃꯣꯏꯅ ꯆꯥꯛꯁꯨ ꯆꯥ ꯍꯥꯏꯕꯀꯣ ꯑꯗꯨꯒꯤ ꯆꯥꯛ ꯆꯥꯃꯤꯟꯅ ꯆꯅꯤꯡꯉꯥꯏ ꯑꯗꯨꯝ ꯇꯧꯔꯒ ꯑꯁ ꯀꯨꯏꯔꯦ ꯄꯨꯡ ꯅꯥꯏꯟ ꯅꯥꯏꯟ ꯊꯥꯔꯇꯤꯗ ꯑꯣꯏꯗꯔꯥ ꯑꯃꯨꯛꯀꯣ ꯌꯨꯝ ꯍꯜꯂꯛꯄꯗꯣ ꯍꯜꯂꯛꯑꯒ ꯐꯣꯟꯗꯇ꯭ꯔꯤꯁꯨ ꯂꯣꯏꯈ꯭ꯔꯕ ꯑꯗꯨꯗꯨꯗ ꯂꯥꯏ ꯂꯥꯛꯇꯕꯤꯒꯤꯀꯣ ꯆꯥꯔꯖꯤꯡ ꯇꯧꯔꯒꯒꯝ ꯇꯨꯝꯊꯣꯛꯑꯦ
ꯑꯗꯣ ꯉꯁꯤꯗꯤ ꯃꯥꯏ ꯂꯥꯛꯄ꯭ꯔꯥ
ꯂꯥꯛꯇꯦ ꯑꯩ ꯁꯣꯂꯥꯏ ꯂꯩꯕ ꯑꯗꯨꯒꯤ
ꯎꯝ
ꯑꯗꯨ ꯁꯣꯂꯥꯔ ꯆꯥꯔꯖꯤꯡ ꯇꯧꯗꯅ ꯀꯨꯏꯅ ꯂꯩꯕꯒꯤ ꯕꯦꯇ꯭ꯔꯤ ꯂꯣꯏꯔꯕ ꯀꯣꯏ ꯑꯅꯤ ꯑꯅꯤꯃꯛꯀꯤꯀꯣ
ꯎꯝ
ꯁꯚꯦꯟꯇꯤꯟ ꯃꯤ ꯑꯃꯒꯤꯅ ꯁꯚꯦꯟꯇꯤꯟ ꯃꯤ ꯑꯃꯒꯤꯅ ꯐꯤꯞꯇꯤꯟ ꯑꯗꯨꯋꯥꯏꯗ ꯔꯥꯜꯂꯦꯕ ꯑꯗꯨꯒꯤ ꯑꯦ ꯄꯥꯏꯕꯉ ꯌꯥꯔꯔꯣꯏ ꯎ ꯊꯝꯈ꯭ꯔꯁꯦ ꯅꯔꯁꯔꯤꯁꯤꯡ ꯇꯧꯔꯒ ꯑꯗꯨꯝ ꯊꯣꯛꯈ꯭ꯔꯕ
ꯑꯣ ꯑꯣ ꯑꯗꯨ ꯑꯩ ꯀꯣ ꯇꯧꯋꯦ ꯅꯪꯒꯤ ꯅꯨꯄꯥꯅ ꯀꯣ ꯄꯛ ꯇꯧꯕ ꯀꯣ ꯄꯤꯛ ꯇꯧ ꯃꯥꯂꯤꯛ ꯂꯩꯇꯦ ꯃꯂꯤꯛ ꯂꯩꯇꯦ ꯍꯌꯦꯡ ꯑꯣꯏꯅ ꯇꯧꯔꯨꯁꯦ ꯍꯥꯏꯕ ꯑꯩꯁꯨ ꯅꯣꯛꯅꯤꯡꯈ꯭ꯔꯕꯅꯤꯗ
ꯑ ꯑꯗꯨ ꯃꯥꯅꯁꯨ ꯍꯥꯏꯅꯦ ꯑꯁ ꯑꯁꯤꯗ ꯎ ꯀꯩꯅꯣꯗ ꯀꯣ ꯇꯧꯔꯒ ꯑꯗꯨꯐꯣ ꯅꯣꯏꯒꯤ ꯂꯣꯟ ꯉꯥꯡꯉꯤꯅꯦ ꯍꯥꯏꯕ
ꯑꯣ
ꯑꯩꯈꯣꯏ ꯑꯗꯨ ꯏꯃꯥꯒꯤ ꯌꯨꯝꯗ ꯑꯗꯨꯝ ꯂꯩꯕꯅꯦꯕ
ꯑ ꯑꯣ
ꯍ ꯍ
ꯅꯣꯡꯁꯨ ꯅꯣꯡ ꯆꯦ ꯑꯩꯈꯣꯏꯒꯤ ꯃꯇꯧꯁꯦ ꯌꯦꯡꯔꯒ ꯎꯝ
ꯑꯗꯨꯒ ꯃꯣꯏꯅ ꯑꯩꯒꯤ ꯑꯉꯥꯡꯁꯤꯡꯁꯨ ꯀꯣ ꯑꯩ ꯏꯅꯥꯎꯅꯄꯤ ꯅꯨꯄꯤꯁꯤꯡꯁꯨ ꯃꯣꯏꯒꯤꯗꯃꯛ ꯁꯦꯝꯃꯣꯅ ꯍꯥꯏꯕꯀꯣ ꯑꯗꯨꯒꯤ ꯍꯣꯏ ꯁꯦꯝꯕꯤꯒꯦ ꯍꯥꯏꯔꯒ ꯑꯃꯀꯒꯤ ꯅꯨꯄꯤꯗꯣ ꯑꯗꯨꯁꯨ ꯍꯥꯏꯕ ꯑꯣ ꯍꯣꯏ ꯍꯥꯏꯕꯤꯒꯦ ꯅꯣꯏꯅ ꯄꯥꯏꯔꯗꯤ ꯑꯩꯈꯣꯏꯁꯨ ꯍꯦꯟꯅ ꯅꯨꯡꯉꯥꯏꯅꯤ ꯑꯩꯅ ꯍꯥꯏꯕꯀꯣ
ꯎꯝ
ꯀꯔꯤ ꯇꯧꯕ ꯅꯪꯒꯤꯁꯦ
ꯋꯥꯁꯤꯡ ꯃꯦꯆꯤꯟ ꯑꯣꯏꯔꯝꯃꯅꯤ
ꯑꯣ ꯑꯣ ꯐꯤꯁꯨꯕ꯭ꯔꯥ
ꯍꯣꯏ ꯏꯆꯦ ꯅꯪꯁꯨꯨꯕꯅꯦ
ꯐꯤꯁꯨ ꯅꯤꯡꯉꯥꯏ ꯂꯩꯦ ꯑꯗꯣ ꯂꯤꯇꯔꯤꯛꯁꯨ ꯂꯥꯎꯇꯦ ꯏꯁꯤꯡꯁꯨ ꯑꯩꯒꯤ ꯏꯁꯤꯡꯁꯦ ꯀꯩꯅꯣ
ꯝ ꯑꯩꯈꯣꯏ ꯋꯥꯁꯔꯨꯝꯅ ꯄꯥꯏꯞ ꯑꯃ ꯍꯥꯡꯕ ꯑꯗꯣ ꯑꯗꯨ ꯀꯟꯅꯦꯛꯁꯟ ꯃꯐꯝꯗꯒꯤ ꯃꯊꯟꯇ ꯑꯗꯨꯝ ꯆꯠꯂꯒ ꯂꯩꯕ ꯑꯩꯈꯣꯏ ꯈꯪꯗꯕ ꯑꯗꯣ ꯑꯩꯒꯤ ꯁꯤꯟꯇꯦꯛꯁꯇꯣ ꯂꯣꯏ ꯃꯥꯡꯈ꯭ꯔꯕ ꯌꯥꯝ ꯁꯨꯝꯉ
ꯑꯣ ꯑꯗꯨ ꯅꯣꯏꯒꯤ ꯏꯁꯤꯡꯁꯨ ꯁꯄ꯭ꯂꯥꯏꯗ ꯂꯥꯛꯑꯦꯀꯣ
ꯎꯝ ꯏꯁꯤꯡꯒꯤ ꯁꯄ꯭ꯂꯥꯏ ꯂ ꯂꯥꯛꯄꯅꯤ ꯑ ꯁꯄ꯭ꯂꯥꯏꯒꯤ ꯎꯝ ꯁꯨ ꯄꯥꯏꯌꯦ ꯑꯗꯣ ꯅꯣꯡꯁꯨꯨꯕꯒꯤꯀꯣ ꯅꯣꯡꯁꯨꯨꯕꯒꯤꯗ ꯁꯤꯟꯇꯦꯛꯁꯨ ꯂꯣꯏ ꯐꯨꯜꯁꯨ ꯑꯗꯨꯃꯥꯏꯅ ꯇꯧꯕꯅꯦ
ꯑꯣ
ꯑ ꯆꯔꯕ
ꯆꯠ ꯆꯗꯔꯤꯌꯦ
ꯎꯏꯁ
ꯃꯤ ꯑꯃꯅꯗꯤ ꯆꯥꯔꯒ ꯂꯩꯌꯦꯦ ꯃꯤ ꯑ ꯑꯩꯈꯣꯏ ꯆꯥꯗ꯭ꯔꯤ
ꯇꯂꯝ ꯊꯕ꯭ꯔꯥ ꯅꯣꯏꯗꯤ
ꯑꯁ ꯂꯝꯒꯅꯦ ꯑꯦ ꯍꯦꯛ ꯍꯧꯒꯠꯄꯗ ꯑꯃꯨꯛꯀꯀꯣ ꯉꯁꯤꯁꯨ ꯍꯩꯅꯎ ꯆꯥꯈ꯭ꯔꯕ ꯍꯩꯅꯎꯁꯦ ꯌꯥꯝ ꯆꯥꯕ ꯑꯩꯁꯦ ꯍꯥꯏꯩꯅꯧ ꯑꯅꯤꯔ ꯑꯆꯧꯕ ꯑꯃ ꯑꯄꯤꯛꯄ ꯑꯃ ꯌꯥꯝ ꯆꯥꯈ꯭ꯔꯕꯒꯤ ꯂꯝꯅꯦ
ꯑ ꯍꯩꯅꯧ ꯆꯥꯕꯁꯨ ꯑꯩꯅ ꯈꯟꯕꯗꯤ ꯍꯩꯅꯥꯎ ꯆꯥꯕꯗꯣ ꯏꯁꯥꯁꯦ ꯌꯥꯝ ꯁꯥꯕꯒꯨꯝ ꯇꯧꯋꯦ ꯑꯩꯗꯤ
ꯑꯣ ꯈꯪꯗꯦꯅꯦ ꯑꯩꯗꯤ ꯑꯗꯨꯒꯨꯝꯕ ꯐꯤꯜ ꯇꯧꯗꯦ
ꯖꯦꯛ ꯐ꯭ꯔꯨꯠꯨꯝꯖꯦꯛ ꯖꯦꯛ ꯐ꯭ꯔꯨꯗꯣ ꯍꯦꯛ ꯆꯥꯔꯗꯤ ꯑꯩꯈꯣꯏ ꯌꯥꯝ ꯁꯥꯏꯅ
ꯍꯣꯏ ꯍꯣꯏ
ꯑꯗꯨꯒꯤ ꯇꯥꯏꯞꯇ ꯇꯧꯕ꯭ꯔꯥ ꯍꯥꯏꯗꯤ ꯈꯜꯂꯒ ꯂꯩꯕ꯫
ꯑꯁ ꯑꯗꯨꯁꯨ ꯑꯣꯏꯔꯝꯅꯤ ꯑꯩꯗꯤ ꯌꯥꯝ ꯁꯥꯏ꯫
ꯃꯤꯅ ꯁꯥꯗ꯭ꯔꯁꯨ ꯑꯩꯁꯦ ꯁꯥꯕꯀꯣ
ꯎꯝ
ꯑꯗꯨ ꯏꯆꯦ ꯑꯩꯈꯣꯏꯗꯤ ꯐꯦꯟꯁꯨ ꯊꯥꯗ꯭ꯔꯒ ꯐꯖꯅ ꯇꯨꯝꯔꯒ ꯂꯩꯌꯦ꯫ ꯑꯩꯅꯗꯤ ꯐꯦꯟ ꯊꯥꯗ꯭ꯔꯗꯤ ꯌꯥꯗꯕ ꯑꯗꯨꯝ ꯊꯥꯔꯒ ꯂꯩꯕꯀꯣ꯫
ꯑꯣ ꯑꯁ ꯑꯗꯨꯅꯥꯠꯠꯔꯗꯤ ꯇꯨꯝꯕꯥ꫰ꯅꯨꯡꯉꯥꯏꯗ ꯃꯅꯗꯦꯗꯥ꯫
ꯎꯝ ꯑꯩꯗꯤ ꯐꯦꯟ ꯊꯥꯊꯔꯒ ꯑꯗꯨ ꯑꯇꯣꯞꯄꯗꯤ ꯕ꯭ꯂꯦꯡꯀꯦꯠꯀꯨꯝꯕꯁꯨ ꯄꯥꯏꯔꯒ ꯇꯣꯝꯂꯒ ꯂꯩꯕꯀꯣ ꯑꯩꯁꯦ ꯍꯥꯏꯅꯗꯕ ꯕ꯭ꯂꯦꯡꯀꯦꯠꯁꯨ ꯎꯝ ꯑꯗꯨ ꯑꯩ ꯑꯩ ꯉꯥꯛꯇꯔꯥ ꯌꯥꯝ ꯁꯥꯕꯗꯣ ꯈꯪꯗ꯭ꯔꯦ꯫ ꯃꯤ ꯈꯈꯣꯏꯗꯤ ꯕ꯭ꯂꯦꯡꯀꯦꯠ ꯑꯧ ꯑꯧꯕꯁꯨ ꯂꯩꯔꯒ ꯂꯩ ꯃꯣꯏꯅ ꯐꯦꯟ ꯊꯥꯔꯗꯤꯀꯣ ꯑꯩꯗꯤ ꯐꯦꯟꯁꯨ ꯊꯥꯏꯑ ꯕ꯭ꯂꯦꯡꯀꯦꯠꯁꯨ ꯄꯥꯏꯔꯦ꯫ ꯑꯗꯨꯝ ꯇꯨꯝꯕꯅꯦ ꯑꯩ ꯍꯥꯄꯦꯟꯗꯀꯣ
ꯑꯣ
ꯌꯥꯗꯕꯅꯦ ꯁꯥꯃꯟꯕꯒꯤ꯫
ꯇꯃꯦꯡꯂꯥꯡꯗ ꯃꯔꯥꯛ ꯂꯩꯕꯒꯤꯗꯨꯔ ꯂꯩꯕꯒꯤꯔ
ꯂꯣꯏꯅ ꯃꯥꯡꯗ ꯁꯔꯦ ꯇꯃꯦꯡꯂꯣꯡꯗꯁꯨ ꯌꯥꯝ ꯁꯥꯏ ꯑꯩꯒꯤꯗꯤ ꯃꯣꯏꯁꯤꯗꯤ ꯁꯗꯦ꯫ ꯁꯗꯤ ꯍꯥꯏꯕ ꯀꯣ ꯑꯦ ꯅ ꯆꯥꯛ ꯍꯦꯛ ꯆꯥꯈ꯭ꯔꯗꯤ ꯇꯃꯦꯡꯂꯣꯡꯗꯁꯨ ꯑꯗꯨꯝ ꯁꯥꯏꯌꯦ꯫ ꯌꯨꯝ ꯃꯄꯥꯟ ꯊꯣꯛꯂꯒ ꯑꯩꯗꯤ ꯑꯗꯨꯝ ꯂꯩꯒꯅꯤ ꯗꯤꯟꯅꯔ ꯍꯦꯛ ꯂꯣꯏꯔꯗꯤ꯫ ꯃꯣꯏꯁꯤꯗꯤ ꯐꯤꯁꯨ ꯔꯦꯞ ꯇꯧꯔꯒ ꯑꯗꯨꯝ ꯂꯩꯒꯅꯤ ꯇꯤꯚꯤꯒꯤ ꯃꯅꯥꯛꯇ ꯑꯩꯅ ꯌꯥꯗꯕꯀꯣ
ꯎꯝ
ꯌꯥꯝ ꯁꯥꯈ꯭ꯔꯦ ꯍꯧꯖꯤꯛꯀꯥꯟ ꯑꯩꯒꯤꯗꯃꯛ
ꯎꯝ ꯍꯧꯖꯤꯛꯀꯥꯟꯗꯤ ꯁꯔꯦ ꯑꯩꯈꯣꯏꯁꯨ ꯇꯨꯝꯕꯗ ꯎꯝ ꯎ ꯑ ꯀꯩꯅꯣ ꯅꯨꯡꯁꯥꯁꯨ ꯌꯥꯝ ꯁꯥꯕ ꯅꯨꯡꯁꯤꯠ ꯌꯥꯝ ꯂꯩꯕꯗꯣ ꯉꯁꯤꯗꯤ ꯑꯃꯨꯛꯀ ꯂꯩꯇꯦ꯫ ꯈꯪꯗꯦ ꯀ꯭ꯔꯝꯃꯥꯏ ꯇꯒꯦꯔꯣ
ꯑꯗꯨ ꯅꯣꯡ ꯆꯨꯔꯣꯏꯀꯣ
ꯅꯣꯡ ꯉꯁꯤꯗꯤ ꯍꯧꯖꯤꯛꯇꯤ ꯆꯨꯗꯦ ꯑꯗꯣ ꯉꯁꯤꯒꯤꯗꯃꯛꯇꯤ ꯅꯣꯡ ꯆꯨꯅꯤꯡꯉꯥꯏ ꯑꯣꯗꯔꯗꯗꯤ ꯂꯩꯍꯦꯕ
ꯑꯣ ꯑꯣ ꯑꯁ ꯑꯗꯨ ꯑꯩꯅ ꯇꯤꯀꯦꯠ ꯑꯃ ꯂꯧꯈ꯭ꯔꯕꯅꯦꯕ ꯗꯦꯠ ꯑꯩꯠꯀꯤꯗꯃꯀꯣ
ꯎꯝ
ꯗꯦꯠ ꯑꯩꯠꯀꯤꯗꯃꯛ ꯇꯤꯀꯦꯠ ꯂꯧꯈ꯭ꯔꯕꯁꯦ ꯅꯣꯡ ꯆꯨꯔꯗꯤ ꯑꯩꯒꯤꯗꯤ ꯇꯤꯀꯦꯠ ꯔꯤꯐꯥꯟ ꯂꯥꯛꯀꯅꯤ꯫
ꯅꯣꯡꯆꯨꯗꯗꯤ ꯀꯦꯟꯁꯦꯜꯗ ꯆꯠꯈ꯭ꯔꯅꯤ꯫
ꯑꯁ ꯅꯪ ꯅꯊꯟꯇ ꯀꯦꯟꯁꯦꯜ ꯇꯧꯕ ꯌꯥꯗꯕ꯭ꯔꯥ
ꯀꯦꯟꯁꯦꯜ ꯇꯧꯕ ꯌꯥꯗꯦ ꯀꯦꯟꯁꯦꯜ ꯇꯧꯔꯗꯤ ꯑꯗꯨꯝ
ꯖꯦꯔꯣꯗ ꯆꯠꯀꯅꯤ ꯍꯧꯖꯤꯛ ꯑꯩꯅ ꯀꯦꯟꯁꯦꯜ ꯇꯧꯕ ꯌꯥꯏ ꯇꯧꯔꯗꯤ ꯑꯩꯉꯣꯟꯗ ꯀꯔꯤꯁꯨ ꯂꯥꯛꯔꯣꯏꯕꯀꯣ ꯑꯗꯨꯒꯤ ꯀꯦꯟꯁꯦꯜ ꯇꯧꯗꯕꯅ ꯐꯕ ꯍꯥꯏꯕꯗꯤ ꯋꯦꯗꯔꯗꯨ ꯈꯪꯗꯦꯅ ꯋꯦꯗꯔꯁꯦ ꯐꯠꯇ꯭ꯔꯗꯤ ꯃꯣꯏꯁꯤ ꯆꯠꯂꯣꯏ ꯃꯣꯏꯅ ꯀꯦꯟꯁꯦꯜ ꯑꯃꯨꯛꯀ ꯇꯧꯔꯗꯤ ꯑꯩꯈꯣꯏꯗ ꯔꯤꯐꯟ ꯂꯥꯛꯀꯗꯕ ꯑꯗꯨꯒꯤ ꯑꯩꯅ ꯀꯦꯟꯁꯦꯜ ꯇꯧꯗꯕꯅꯤ ꯃꯊꯟꯇ ꯇꯧꯔꯁꯅꯨ ꯍꯥꯏꯅ ꯀꯣ
ꯎꯝ ꯑꯗꯨꯗꯤ ꯅꯣꯡ ꯆꯨꯅꯤꯉꯥꯏ ꯅꯣꯏ ꯅꯣꯡ ꯇꯨꯅꯤꯡꯉꯥꯏ ꯅꯪ ꯀꯟꯅ ꯄ꯭ꯔꯊꯅ ꯇꯧꯒꯗꯕꯅꯤꯅꯦ
ꯍꯣꯏ ꯌꯦ ꯑꯩ ꯒꯤ ꯃꯗꯔ ꯏꯟ ꯂꯣꯅ ꯑꯗꯨꯝ ꯍꯥꯏꯌꯦ ꯅꯣꯡ ꯆꯨꯅꯤꯡꯉꯥꯏ ꯑꯩꯈꯣꯏ ꯄ꯭ꯔꯊꯅꯥ ꯇꯧꯈ꯭ꯔꯁꯤꯔꯅ ꯀꯣ ꯑ ꯑꯅꯤ ꯑꯅꯤ ꯉꯥꯛ ꯇꯨꯅꯤꯗ
ꯑꯣ ꯑꯗꯨꯗꯤ ꯅꯪꯒꯤꯁꯦ ꯒꯣꯔꯃꯦꯟꯒꯤꯗꯤꯅꯦ ꯑꯥ ꯒꯣꯔꯃꯦꯟꯒꯤꯅꯤꯀꯣ ꯎꯝ ꯎꯝ
ꯑꯦ
ꯏꯅꯥꯎ ꯅꯨꯄꯥ ꯍꯌꯦꯡ ꯆꯠꯅꯤꯡꯉꯥꯏ ꯃꯤꯁꯨ ꯂꯩꯕꯀꯣ ꯑꯗꯨ ꯑꯩꯅ ꯏꯃꯥꯟꯅꯕꯤꯒꯤ ꯑꯗꯨ ꯂꯩ ꯍꯥꯏꯔꯒ ꯃꯥꯗꯤ ꯇꯣꯡꯕ ꯅꯨꯡꯉꯥꯏꯇꯦꯌꯦ
ꯑꯣ ꯑꯩꯗꯤ ꯇꯣꯡ ꯇꯣꯡꯕ ꯅꯨꯡꯉꯥꯏꯗ ꯌꯥꯝ ꯅꯨꯡꯉꯥꯏ ꯑꯩꯒꯤꯗꯤ
ꯅꯪꯒꯤꯁꯦ ꯀꯌꯥꯃꯨꯛꯔꯥ ꯇꯨ ꯊꯥꯎꯖꯟ ꯀꯌꯥꯔꯥ
ꯑꯩꯅ ꯆꯠꯄꯗ ꯇꯨ ꯊꯥꯎꯖꯟ ꯉꯥꯛꯇꯅꯦ ꯑꯩꯅ ꯆꯠꯄꯗꯗꯤ ꯑꯗꯨ ꯄ꯭ꯔꯥꯏꯚꯦꯠꯇ ꯆꯠꯂꯦ ꯑꯩ ꯆꯠꯄꯗꯤ ꯑꯩꯅ ꯗꯦꯠ ꯑꯩꯠꯀꯤ ꯇꯤꯀꯦꯠ ꯀꯛꯔꯒ ꯂꯩꯕ ꯑꯩꯒꯤ ꯃꯗꯔ ꯏꯟꯂꯣꯅ ꯆꯈ꯭ꯔꯨꯠ ꯆꯠꯈ꯭ꯔꯣ ꯉꯁꯤꯁꯨ ꯃꯤ ꯃꯤ ꯂꯩꯔꯁꯨ ꯅ ꯃꯤ ꯂꯩꯔꯦ ꯍꯥꯏꯔꯗꯤ ꯆꯠꯈ꯭ꯔꯣ ꯑꯩꯈꯣꯏ ꯇꯃꯦꯡꯂꯣꯡꯒꯤ ꯋꯦꯗꯔꯁꯦ ꯈꯪꯗꯦ ꯍꯥꯏꯕꯀꯣ
ꯎꯝ
ꯅ ꯁꯤꯗ ꯆꯦꯛꯀꯥꯞꯁꯨ ꯆꯠꯇꯅ ꯑꯗꯨꯝ ꯂꯩꯕꯁꯦ ꯑꯩ ꯅꯨꯡꯉꯥꯏꯇꯦ ꯅꯨꯡꯉꯥꯏꯇꯦꯅ ꯑꯩꯒꯤ ꯏꯃꯥꯅ ꯑꯗꯨꯝ ꯍꯥꯏꯃꯟꯕꯒꯤ ꯑꯩꯁꯨ ꯑꯣ ꯑꯩꯉꯣꯟꯗ ꯀꯣꯜ ꯇꯧꯔꯛꯄ ꯑꯩꯈꯣꯏꯗ ꯃꯣꯏꯅ ꯅꯣꯏ ꯉꯁꯤ ꯆꯅꯤꯡꯂꯗꯤ ꯂꯩꯌꯦ ꯕꯦꯀꯦꯟꯁꯤ ꯃꯤ ꯑꯃ ꯀꯦꯟꯁꯦꯜ ꯇꯧꯈ꯭ꯔꯦ ꯅꯪ ꯕꯨꯛ ꯇꯧꯒꯦꯔꯥ ꯊ꯭ꯔꯤ ꯊꯥꯎꯖꯟ ꯑꯩꯠ ꯍꯟꯗ꯭ꯔꯦꯠ ꯐꯣꯔꯇꯤꯔ ꯄꯤꯌꯦ ꯑꯗꯨꯗꯤ ꯑꯗꯨ ꯃꯤ ꯃꯔꯤ ꯉꯥꯛꯇ ꯄꯦꯁꯦꯟꯖꯔ
ꯍꯧꯖꯤꯛꯀꯤꯗꯤ ꯇꯨ ꯊꯥꯎꯖꯟ ꯈꯛꯇꯔꯥ
ꯍꯣꯏ ꯍꯧꯖꯤꯛꯀꯤꯗꯤ ꯇꯨ ꯊꯥꯎꯖꯟ ꯈꯛꯇ
ꯑꯣ ꯑꯁ ꯈꯪꯗꯦ ꯃꯣꯏ ꯀꯔꯤ ꯈꯟꯂꯝꯒꯦꯔ
ꯑꯣ ꯅꯨꯄꯤ ꯅꯨꯄꯤꯅ ꯀꯣ ꯅꯨꯄꯤ ꯂꯩꯔꯗꯤ ꯑꯦ ꯑꯩꯒꯤ ꯑꯥꯙꯔ ꯀꯥꯔꯗ ꯄꯨꯔꯒ ꯆꯠꯄ ꯌꯥꯔꯝꯒꯅꯤ ꯑꯗꯨ ꯅꯨꯄꯥꯗꯤ ꯆꯠꯄ ꯌꯥꯔꯣꯏꯗ
ꯑꯣ ꯑꯣ ꯑꯁ ꯑꯗꯨ ꯃꯤꯡꯗꯣ ꯑꯦꯛꯆꯦꯟꯖ ꯇꯧꯕ ꯌꯥꯕ꯭ꯔꯥ ꯍꯥꯏꯕꯅꯤ ꯍꯥꯏꯗꯤ
ꯌꯥꯗꯦ ꯑꯗꯨ ꯁꯨꯛꯌꯥ ꯌꯥꯗꯕ ꯑꯩꯒꯤꯁꯨ ꯑꯩꯒꯤ ꯀꯣ ꯑꯁ ꯅꯪ ꯈꯪꯗꯦꯏꯕꯦꯝꯃ ꯑꯩꯒꯤ ꯇꯤꯛꯀꯦꯠ ꯑꯍꯨꯝ ꯑꯍꯨꯝ ꯂꯧꯒꯅꯤ ꯇꯤꯛꯀꯦꯠ ꯍꯧꯖꯤꯛꯐꯥꯎ ꯔꯤꯐꯟ ꯂꯥꯛꯇ꯭ꯔꯤ ꯑꯩ ꯗꯦꯠ ꯁꯦꯚꯦꯟꯇꯤꯟꯗ ꯇꯤꯀꯦꯠ ꯏꯑꯦ ꯑꯩꯒꯤ ꯅꯨꯄꯥꯒꯤ ꯂꯧꯋꯦ ꯗꯦꯠ ꯅꯥꯏꯟꯇꯤꯟꯗ ꯑꯩꯒꯤ ꯂꯧꯋꯦ ꯑꯗꯨ ꯑꯅꯤꯃꯛ ꯀꯦꯟꯁꯦꯜ ꯇꯧꯈ꯭ꯔꯕ ꯃꯣꯏꯅ ꯑꯗꯨ ꯅꯨ ꯑꯩꯒꯤ ꯅꯨꯄꯥꯁꯦ ꯑꯁ ꯋꯦꯗꯔ ꯊꯥꯖꯗ꯭ꯔꯦ ꯍꯥꯏꯅ ꯗꯦꯠ ꯁꯚꯦꯟ ꯇꯤꯟꯗꯣ ꯌꯥꯝ ꯅꯣꯡ ꯆꯨꯑꯦꯕ ꯑꯩꯈꯣꯏꯗ ꯅꯣꯡ ꯆꯨꯃꯟꯕꯒꯤ ꯑꯦꯝ ꯍꯧꯖꯤꯛ ꯆꯠꯇ꯭ꯔꯗꯤ ꯗꯦꯠ ꯑꯦꯠꯇꯤꯟꯗ ꯃꯥꯒꯤ ꯐ꯭ꯂꯥꯏꯠ ꯂꯩꯕꯒꯤ ꯀꯣ ꯑꯩ ꯆꯠꯈ꯭ꯔꯅꯤ ꯑꯗꯨ ꯑꯗꯨ ꯆꯠꯄ ꯌꯥꯔꯗꯤ ꯅꯪ ꯑꯗꯨ ꯑꯩꯒꯤ ꯇꯤꯛꯀꯦꯠꯇ ꯂꯥꯛꯎꯀꯣ ꯍꯥꯏꯅ ꯃꯥꯁꯤ ꯆꯠꯈ꯭ꯔꯦ ꯑꯗꯨꯒ ꯃꯣꯏꯅ ꯃꯣꯏꯉꯣꯟꯗ ꯀꯣꯜ ꯇꯧꯋꯦ ꯀꯣꯜ ꯇꯧꯔꯒ ꯍꯪꯉ ꯆꯠꯂꯒꯁꯨ ꯇꯨ ꯍꯪꯕ ꯑꯗꯨ ꯁꯨꯡꯌꯥ ꯌꯥꯗꯦ ꯍꯥꯏꯌꯦ ꯑꯩꯒꯤ ꯅꯨꯄꯥꯒꯤ ꯃꯤꯡꯗ ꯑꯩ ꯆꯥꯅꯤꯡꯉꯥꯏꯁꯦ ꯁꯨꯛꯌꯥ ꯌꯥꯗꯦ ꯑꯗꯨꯒꯤ ꯑꯩꯈꯣꯏꯅ ꯑꯁ ꯌꯥꯔꯦ ꯑꯗꯨꯗꯤ ꯇꯣꯛꯈ꯭ꯔꯁꯦ ꯎꯝ ꯑꯗꯨ ꯀꯦꯟꯁꯦꯜ ꯇꯧꯈ꯭ꯔꯣ ꯑꯩꯒꯤ ꯅꯨꯄꯥꯒꯤꯗꯣ ꯀꯦꯟꯁꯦꯜ ꯇꯧꯔꯒ ꯑꯩꯒꯤ ꯇꯤꯛꯀꯦꯠ ꯑꯅꯧꯕ ꯂꯧꯁꯦ ꯍꯥꯏꯅ ꯑꯩ ꯇꯤꯛꯀꯦꯠ ꯑꯅꯧꯕ ꯂꯧꯕ ꯑꯗꯨ ꯅꯨꯃꯤꯠ ꯀꯤ ꯑꯗꯨ ꯑꯅꯧꯕ ꯂꯧꯕꯗꯤ ꯔꯤꯐꯟ ꯇꯧꯈ꯭ꯔꯕꯅꯦ ꯍꯥꯏꯕꯗꯤ ꯑꯩꯈꯣꯏ ꯀꯦꯁꯅ ꯄꯤꯕꯒꯤꯀꯣ ꯔꯤꯐꯟ ꯇꯧꯈ꯭ꯔꯦ ꯑꯗꯨ ꯑꯩꯒꯤ ꯑꯩꯒꯤ ꯅꯨꯄꯥꯒꯤ ꯇꯤꯛꯀꯦꯠꯗꯤ ꯔꯤꯐꯟꯁꯨ ꯇꯧꯗꯦ ꯑꯗꯨ ꯔꯤꯐꯟ ꯇꯧꯒꯅꯤ ꯍꯥꯏꯌꯦ ꯑꯗꯨꯗꯤ ꯑꯩꯈꯣꯏꯅ ꯂꯥꯁ ꯃꯤꯅꯤꯠꯇꯁꯨ ꯀꯦꯟꯁꯦꯜ ꯇꯧꯗꯕꯒꯤꯀꯣ
ꯎꯝ
ꯑ ꯑꯗꯨ ꯅꯨꯃꯤꯠꯇꯣ ꯅꯣꯡ ꯌꯥꯝ ꯆꯨꯞ ꯃꯟꯥꯟꯕꯒꯤ ꯃꯣꯏꯅ ꯑꯗꯨꯝ ꯀꯦꯟꯁꯦꯜ ꯇꯧꯕꯅꯦꯕ ꯑꯗꯨ ꯗꯦꯠ ꯅꯥꯏꯟꯇꯤꯟ ꯃꯨꯛꯀ ꯂꯥꯛꯑꯦ ꯗꯦꯠ ꯅꯥꯏꯟꯇꯤꯟ ꯃꯨꯛꯀ ꯂꯥꯛꯑꯒ ꯃꯣꯏꯁꯦ ꯂꯥꯛꯑꯣ ꯋꯦꯗꯔ ꯌꯦꯡꯔꯒ ꯆꯠꯁꯦ ꯍꯥꯏꯅ ꯑꯩ ꯂꯥꯛꯈ꯭ꯔꯦ ꯍ ꯄꯦꯗ ꯂꯥꯔꯒ ꯑꯃꯨꯛꯀ ꯀꯦꯟꯁꯦꯜ ꯇꯧꯋꯦ ꯑꯩꯒꯤꯁꯨ
ꯑꯣ
ꯑꯗꯨ ꯑꯩꯈꯣꯏ ꯏꯃꯥꯒ ꯃꯥꯒꯤ ꯑꯩꯒꯤ ꯅꯨꯄꯥꯒꯤ ꯃꯅꯥꯎ ꯅꯨꯄꯥꯅ ꯑꯗꯨꯝ ꯗ꯭ꯔꯣꯞ ꯇꯧꯕꯅꯦꯕ ꯃꯣꯏ ꯒꯥꯔꯤꯗꯀꯣ ꯑꯗꯨꯒꯤ ꯑꯁꯤ ꯑꯅꯤꯁꯨ ꯑꯁ ꯅꯪꯁꯦ ꯌꯥꯎ ꯔꯅꯤ ꯑꯁꯤꯃꯦꯡꯂꯣꯡꯗ ꯗꯣꯛꯇꯔꯁꯨ ꯂꯩꯇꯦ ꯑꯗꯨꯝ ꯂꯩꯕꯗꯨ ꯌꯥꯔꯣꯏ ꯌꯥꯔꯣꯏ ꯍꯥꯏꯅꯀꯣ ꯃꯣꯏꯅ ꯍꯩꯈ꯭ꯔꯕꯅꯦꯕ ꯑꯗꯨ ꯍꯦꯂꯤꯄꯦꯗꯗ ꯂꯧꯔꯒ ꯇꯤꯛꯀꯦꯠ ꯍꯦꯛ ꯂꯩꯔꯗꯤ ꯄ꯭ꯔꯥꯏꯚꯦꯠꯀꯤꯁꯨ ꯌꯥꯏ ꯑꯁꯤ ꯍꯦꯜꯂꯤ ꯁꯥꯔꯚꯤꯁꯀꯤꯁꯨ ꯌꯥꯏ ꯑꯗꯨꯝ ꯑꯩꯈꯣꯏꯗ ꯍꯥꯏꯔꯛꯑꯣ ꯍꯥꯏꯕꯒꯤ ꯃꯣꯏꯅ ꯇꯤꯛꯀꯦꯠ ꯂꯩꯕ ꯃꯇꯝꯗ ꯑꯗꯨꯝ ꯍꯥꯏꯩꯔꯛꯄ ꯑꯗꯨ ꯑꯗꯨ ꯏꯁꯄꯦꯁꯦꯜꯅꯦꯅ ꯐꯣꯔ ꯐꯣꯔ ꯉ ꯆꯠꯆꯕꯅꯦ ꯑꯩꯅ ꯆꯥꯕꯗꯣ ꯑꯣꯐꯤꯁꯦꯜ ꯉꯥꯛꯇ ꯑꯗꯨ ꯃꯣꯏꯅ ꯄꯤꯕꯤꯌꯦ ꯑꯗꯨ ꯑꯩꯒꯤ ꯅꯨꯄꯥꯒꯤ ꯏꯅꯥꯎ ꯅꯨꯄꯥꯅ ꯕꯨꯛ ꯇꯧꯔꯒ ꯑꯗꯨꯝ ꯆꯠꯄ
ꯑꯣ ꯑꯣ ꯅꯣꯏꯒꯤ ꯍꯟꯊꯕꯨꯗꯤ ꯅꯣꯏ ꯅꯣꯏꯕꯨ ꯀꯝꯄ꯭ꯂꯦꯟ ꯇꯧꯕ ꯌꯥꯗꯕ꯭ꯔꯥ
ꯑꯣ ꯍꯥꯏꯗꯤ ꯍꯥꯏꯈ꯭ꯔꯦ ꯑꯩꯈꯣꯏꯅ ꯀꯣ ꯑꯗꯨ
ꯎꯝ
ꯗꯤꯁ ꯃꯟ ꯗꯦꯠ ꯅꯥꯏꯟꯒꯨꯝꯕ ꯐꯥꯎꯕ ꯎꯝ ꯉꯥꯏꯒꯦ ꯉꯥꯏꯔꯒ ꯆꯠꯇ꯭ꯔꯦ ꯍꯥꯏꯔꯗꯤꯀꯣ
ꯎꯝ
ꯂꯥꯛꯇ꯭ꯔꯦ ꯍꯥꯏꯔꯗꯤ ꯑꯗꯨꯝ ꯀꯝꯄ꯭ꯂꯦꯟ ꯇꯧꯕ ꯌꯥꯔꯅꯤꯗ
ꯑꯣ ꯑꯣ
ꯎꯝ ꯑꯗꯨ ꯍꯧꯖꯤꯛ ꯑꯩꯈꯣꯏꯒꯤ ꯃꯇꯝ ꯇꯥꯈ꯭ꯔꯦ ꯀꯃꯥꯏꯅ ꯇꯧꯁꯤꯔ ꯑꯗꯨꯝ ꯆꯠꯂꯒ ꯂꯩ ꯍꯧꯖꯤꯛ
ꯑꯣ ꯍ ꯍꯣꯔꯦ ꯑꯥ ꯑꯃꯃꯀ ꯆꯔꯣ ꯌꯥꯗꯔꯦꯗꯨꯀꯣ
ꯎꯝ
ꯔꯨꯁꯨ ꯄꯝꯃꯕ
ꯎꯝ
ꯑꯗꯨ ꯃꯇꯝ ꯍꯦꯜꯂꯁꯨ ꯍꯥꯏꯗꯤ ꯀꯩꯁꯨ ꯀꯥꯟꯅꯔꯣꯏꯕ
ꯑꯣ ꯍꯣꯏ ꯑꯗꯨ ꯀꯥꯈ꯭ꯔꯁꯦ ꯑꯩ ꯀꯣꯜ ꯇꯧꯔꯛꯀꯦꯀꯣ
ꯑꯣ